ꯍꯥꯎ ꯅ ꯇꯥꯕ꯭ꯔꯣ
ꯇꯥꯏ ꯇꯥꯏꯌꯦ
ꯅꯪ ꯣꯣꯏꯁ ꯍꯗ ꯇꯄ ꯃꯥꯗꯗ
ꯇꯄ ꯇꯞ
ꯅꯪꯅ ꯇꯥꯛꯄꯤꯔꯥ ꯅꯪꯅ ꯇꯥꯛꯄꯤꯔ ꯑꯃꯗꯤ ꯇꯧꯔꯦ ꯎꯝ ꯑꯩꯅ ꯇꯄꯤ ꯆꯔꯣ ꯑꯥꯕꯣ
ꯪꯗꯒꯤ ꯇꯄꯤ ꯅꯒ
ꯇꯥꯔꯦ
ꯑ ꯍꯣꯏ ꯅꯪ ꯑꯣꯏꯣꯗꯤ ꯇꯄꯦꯕ ꯀꯌꯥꯅ ꯍꯜꯂꯣ ꯇꯥꯕꯔꯣ ꯇꯕꯔꯣ
ꯑꯣ
ꯀꯅꯣ
ꯁꯥꯁ
ꯑ
ꯗꯂꯤꯗ ꯉꯥꯏꯕ꯭ꯔꯣ ꯍꯜꯂꯣ
ꯑꯥꯎ
ꯍ ꯍꯜꯂꯣ ꯇꯥꯏꯌꯦ ꯇꯥꯏꯌꯦ ꯇꯥꯏꯌꯦ ꯇꯥꯏꯌꯦ ꯐꯅ
ꯍꯣꯏꯅꯦ ꯑꯩꯅ ꯉꯥꯡꯕꯗꯤ ꯇꯥꯔꯛꯄ ꯅꯪ ꯉꯥꯡꯕꯗꯨ
ꯖꯣꯁꯦꯞ ꯅꯪꯕꯨ ꯐꯖꯅ ꯇꯥꯏ ꯍꯥꯏꯕꯅꯤꯅꯦ
ꯀꯩꯂ ꯑꯣꯏꯅꯣ
ꯣ ꯎꯝ ꯗꯦꯜꯂꯤꯕꯣꯏ ꯍꯥꯝꯃꯝꯃꯤ
ꯌꯥꯗ꯭ꯔꯦ ꯕꯤꯗꯧꯔꯣꯝꯃꯤꯗꯣ ꯍꯂꯣ ꯍꯜꯂꯣ ꯕꯥꯏ ꯇꯄ ꯚꯥꯏ ꯥꯏ ꯅ ꯃꯣꯇꯥꯕꯔꯣꯅꯤ ꯀꯃ ꯀꯇ ꯣꯕꯥꯥꯏ
ꯎꯌꯥ ꯎꯌꯥ
ꯇꯥꯔꯦ ꯇꯥꯔꯦ ꯊ
ꯅꯪꯗ‌ꯣ ꯑꯥꯗ ꯂꯩꯕ ꯗ‌ꯦꯁꯇ ꯂꯩꯕ ꯅꯨꯡꯉꯥꯏꯕ꯭ꯔꯣꯃꯦ
ꯑꯦ ꯅꯨꯡꯉꯥꯏꯇꯔꯗꯤ ꯀꯩꯅꯣꯅꯦ ꯑꯗꯨ ꯀꯔꯥꯏꯗꯩꯅꯣꯗ ꯅꯨꯡꯉꯥꯏꯕꯗꯤ ꯀꯩꯁꯨ ꯌꯧꯕꯖꯥꯠ ꯅꯠꯇꯦꯗ ꯃꯅꯤꯄꯨꯔꯗ ꯍꯦꯟꯅ ꯅꯨꯡꯉꯥꯏꯕ ꯃꯐꯝ ꯀꯩꯁꯨ ꯂꯩꯕꯖꯥꯠ ꯅꯠꯇꯦꯅꯦ ꯅꯪꯕ‌ꯣ ꯁꯤꯗꯗꯤ ꯌꯥꯝꯅ ꯁꯥꯏꯌꯦ ꯀꯥꯟꯅꯗꯦ ꯀꯥꯏꯗ ꯌꯨꯝꯗꯅ ꯑꯃꯨꯛ ꯏꯪꯉꯦꯕꯀꯣ ꯁꯥꯔꯁꯨ ꯁꯤꯗꯗꯤ ꯀꯥꯏꯗꯒꯤ ꯁꯥꯃꯟꯈ꯭ꯔꯦ ꯂꯩꯉꯝꯗ꯭ꯔꯦ ꯀꯩꯗꯧꯔꯝꯃꯤꯅꯣ ꯅꯪꯕꯣ
ꯌꯥ ꯑꯗꯨꯨ ꯂꯩꯅꯨꯡꯉꯥꯏꯕꯔꯃ‌ꯦ
ꯍꯥꯥ ꯀꯔꯤꯕ ꯍꯜꯂꯣ ꯅꯪ ꯈꯤꯇꯪ ꯀꯗꯥꯏꯗ ꯊꯣꯛꯂꯛꯄ ꯌꯥꯗ‌ꯦꯏꯅ‌ꯣ ꯅꯨꯡꯉꯥꯏꯅ ꯇꯧ ꯀꯝ ꯇꯧꯋꯤꯗ
ꯆꯅ
ꯇꯥꯕ꯭ꯔ‌ꯣ? ꯅꯪ ꯈꯤꯇꯪ ꯊꯣꯛꯂꯛꯎꯅꯦ
ꯍꯜꯂꯧ
ꯅꯌꯨꯝꯗ ꯅꯌꯨꯝꯗ ꯑꯗꯨꯝ ꯂꯩꯁꯟ ꯂꯩꯔꯒ ꯅ‌ꯦꯠꯋꯥꯔꯛ ꯌꯥꯗꯕ ꯖꯒꯥ ꯑꯝꯗ
ꯅꯨꯉꯥꯏꯇ꯭ꯔ ꯁꯤꯅ ꯍ‌ꯦꯟꯅ?
ꯅꯨꯡꯉꯥꯏ ꯅꯨꯡꯉꯥꯏꯔꯤ ꯈꯠ ꯇꯥꯔꯦ ꯉꯁꯥꯏ ꯂꯩꯁ‌ꯦ ꯀꯥꯏꯗꯅꯣ?
ꯑꯩ ꯂ‌ꯣꯏꯔꯦ ꯗꯨꯝ ꯅ‌ꯦꯠ ꯈꯔꯥ ꯅꯨꯡꯉꯥꯏꯇꯕ ꯆꯤꯡꯗ ꯂꯩꯌꯦ
ꯏꯁ ꯍꯧꯖꯤꯛ ꯉꯁꯥꯏ ꯁꯨꯃꯥꯏꯅ ꯇꯥꯔꯗꯤ ꯍꯧꯖꯤꯛ ꯋꯥꯔꯤ ꯁꯥꯥ ꯅꯨꯡꯉꯥꯏꯔꯦꯗꯅ ꯁꯦ
ꯅꯪꯅ ꯏꯕ‌ꯣ ꯑꯗꯨꯝ ꯑꯗꯨꯃꯥꯏꯅ ꯊ‌ꯣꯛ ꯊꯥꯛꯅ ꯇꯧꯗꯨꯅ ꯂꯩꯔꯣꯅꯦ ꯅꯪꯅ
ꯅꯪꯅ ꯗꯦꯜꯍꯤ ꯆꯠꯂꯒ ꯂꯩꯔꯒ ꯅꯥꯇꯣꯝꯗꯁꯨ ꯆꯠꯄ ꯀꯣꯏꯕꯕꯨ
ꯏꯁ ꯏꯁ ꯏꯁ ꯑꯗꯨꯃꯥꯏꯅꯒ ꯍꯥꯏꯔꯛꯀꯅꯨ ꯍꯦ ꯅꯠꯇ꯭ꯔ‌ꯣ ꯅꯣꯏꯗ ꯃꯌꯥꯝ ꯍꯧꯔꯤꯗꯣ? ꯅꯣꯏꯅ ꯁꯤꯗꯒꯤ ꯄꯩ
ꯑꯏ ꯑꯝ ꯑꯦ ꯀꯣꯏꯕ ꯆꯠꯄ ꯅꯨꯉꯥꯏꯕ꯭ꯔꯣ? ꯍꯥꯥ
ꯅꯪꯅ ꯄꯩꯁꯥ ꯅꯪꯅ ꯄꯩꯁꯥ ꯂꯩꯒꯦ ꯂꯩꯇꯦ ꯇꯧꯕ ꯅꯠꯇ꯭ꯔꯣ?
ꯎꯝ ꯆꯤꯡꯗ ꯍꯧꯖꯤꯛ ꯏꯁꯤꯡ ꯌꯥꯟꯕ ꯆꯠꯂꯦ ꯅꯣꯡꯁ ꯆꯨꯔꯦ ꯁꯤꯡ ꯌꯥꯟꯕ ꯆꯠꯂꯦꯕ ꯄꯩꯁꯥ ꯇꯥꯟꯕ ꯗ‌ꯦꯔꯥꯗꯨꯟ ꯀꯣꯏꯕ ꯆꯠꯅꯕ ꯑꯩ ꯍꯧꯖꯤꯛ ꯁꯤꯡ ꯌꯥꯟꯕ ꯀꯟꯅ ꯆꯠꯂꯤ꯫ ꯆꯤꯡꯗ
ꯍꯩꯕꯨ ꯍꯩꯅꯕ꯭ꯔꯣ?
ꯍꯩꯅꯗꯁꯨ ꯍꯩꯅꯅꯕ ꯅ
ꯁꯥꯀꯩꯒ ꯂꯩꯇ꯭ꯔꯣ?
ꯑꯁ ꯊꯣꯛꯂꯛꯇꯦꯗꯥ꯫
ꯑꯥ ꯑꯗꯨ ꯋꯥꯈꯜꯗꯗꯤ ꯀꯃꯥꯏꯅ ꯁꯥ ꯉꯥ ꯖꯨ ꯍꯞꯄꯥ ꯉꯝꯅꯤ꯫
ꯍꯥ ꯍꯥ ꯍꯥ
ꯅꯣꯡ ꯆꯨꯕꯔꯣ ꯌꯨꯝꯗ?
ꯅꯨꯡ ꯅꯨꯡ ꯆꯨꯏ ꯌꯨꯝꯗ ꯅꯣꯡ ꯀꯟꯅ ꯐꯆꯩ- ꯐꯆꯩ ꯃꯄꯥꯟ ꯊꯣꯛꯅꯗ꯭ꯔꯦ ꯍꯨꯖꯤꯛꯁꯨ
ꯀꯩꯅꯣ ꯍꯥꯏꯖꯤꯕꯣ? ꯑꯩꯈꯣꯏꯁꯤꯗꯨꯗꯤ ꯁꯕꯗꯤ ꯌꯥꯗ꯭ꯔꯦꯗꯅ ꯅꯥꯕꯥ ꯫ ꯑꯩ ꯊꯣꯛꯂꯗꯧꯅꯤ꯫
ꯂꯩ- ꯂꯩ꯫ ꯗꯣ ꯑꯦꯁꯤꯗꯅ ꯚꯥꯏ꯫
ꯏꯪꯉꯦ ꯐꯦꯟ ꯊꯥ ꯑ ꯁꯤ ꯊꯥꯔꯒ ꯐꯩꯖꯨꯞ ꯁꯨꯞꯆꯜꯂ ꯇꯨꯝꯃꯤꯅꯦ꯫
ꯑꯣ꯫ ꯁꯥ ꯑꯗꯨꯝ ꯃꯝꯅ ꯂꯩꯕꯣꯏꯔꯦ꯫
ꯌꯥꯕ꯭ꯔꯗꯨꯝ?
ꯀꯃꯥꯏ- ꯀꯃꯥꯏ ꯇꯧꯔꯛꯄꯥ?
ꯀꯔꯗꯦꯟꯁꯞꯅ ꯔꯦꯟꯁꯞꯗꯤ ꯀꯃꯥꯏ ꯇꯧꯕ
ꯑꯣ ꯃꯥ ꯍꯌꯦꯡꯅꯦꯕꯀꯣ ꯃꯥꯒꯤ ꯀꯁꯝ ꯆꯥꯕ ꯅꯨꯃꯤꯠꯁꯦ꯫
ꯍꯥ?
ꯉꯁꯤ ꯃꯣꯏꯒꯤ ꯄꯦꯔꯦꯟꯁ ꯀꯥꯒꯤ ꯁꯨꯝ ꯒ꯭ꯔꯤꯇꯤꯡ ꯍꯥꯏꯇꯥꯔꯒ ꯍꯥꯏꯇꯥꯔꯦꯅꯦ꯫ ꯑꯗꯨꯒꯨꯝꯕꯒꯤ ꯀꯧꯕꯅꯦꯕ꯫
ꯑꯣ꯫
ꯐꯦꯁꯃꯦꯌꯥꯝꯗꯣ ꯀꯧꯕ ꯑꯗꯨꯒ ꯍꯌꯦꯡꯅ ꯀꯁꯝ ꯗꯥꯏꯔꯦꯛ ꯏꯁꯇꯥꯔ ꯅꯞꯄꯤꯗꯣ꯫
ꯎꯝ ꯁꯅ ꯇ ꯍꯥꯏꯌꯦ ꯇꯥꯃ ꯑ ꯀꯃ ꯑꯃꯅ ꯅꯠꯇ꯭ꯔꯣꯅ ꯐꯥꯇ ꯑꯃꯅ ꯅꯠꯇ꯭ꯔꯣ ꯅꯛꯇꯖꯦ ꯑꯃꯛ ꯂꯦꯞꯇꯅꯦꯦꯟ ꯁꯇꯥ ꯑꯃꯣꯗꯧ ꯃꯥꯅꯤ
ꯏꯠꯇꯅꯁ ꯑꯅꯤ ꯑꯣꯏꯒꯅꯤꯗ
ꯑꯅꯤꯔꯣ ꯑꯃꯔꯣ ꯐꯪꯗ꯭ꯔꯦꯅꯦꯇ ꯆꯪꯉꯦ ꯌꯦꯡꯕꯁꯨ ꯈꯪꯉꯦ ꯑ
ꯏꯁꯇꯥꯔ ꯀꯩꯅꯣꯅ ꯀꯦꯞꯇꯦꯟ ꯏꯁꯇꯥꯔ ꯑꯍꯨꯝ ꯑꯣꯏꯔꯝꯒꯅꯤ
ꯑ
ꯑ ꯂꯕ
ꯑꯆꯥ ꯑꯗꯨꯗꯤ ꯀꯩꯁꯝ ꯆꯥꯕ ꯅꯨꯃꯤꯠꯇꯤ
ꯀꯩꯁꯝ ꯆꯥꯕ ꯅꯨꯃꯤꯠꯇ ꯌꯨꯝꯗ ꯊꯣꯛꯂꯛꯀꯅꯤ ꯁꯤꯗ ꯑꯩꯈꯣꯏ ꯍ ꯍꯣꯇꯦꯜ ꯍꯣꯇꯦꯜꯗ ꯂꯥꯛꯀꯅꯤ
ꯑꯣ ꯑꯗꯒꯤꯗꯤ ꯃꯣꯏ ꯊꯕꯛ ꯏꯈꯥꯡ ꯄꯣꯁꯇꯤꯡ ꯑꯃ ꯑꯃ ꯊꯥꯈꯤꯗꯣꯏꯅꯦꯕꯀꯣ ꯑꯗꯨꯗꯒꯤꯗꯤ
ꯐꯠꯇꯦ ꯂꯥꯛꯑꯅꯤ ꯐꯗꯠꯇꯦ ꯐꯠꯇꯅ ꯂꯥꯛꯑꯒ ꯃꯥ ꯑꯗꯨ ꯀ ꯇꯣꯏ ꯎꯝ ꯁꯨꯇꯤ ꯐꯪꯒꯅꯦꯕ ꯊꯥ ꯑꯃ ꯍꯜꯂꯣꯅ ꯐꯤ ꯐꯪꯉꯒ ꯑꯩꯈꯣꯏꯁꯦ ꯃꯥꯁꯦ ꯑꯗꯨꯝ ꯅꯨꯃꯤꯠꯇꯨꯗ ꯀꯁꯪ ꯍꯌꯦꯡꯁ ꯑꯗꯨꯝ ꯍꯟꯃꯤꯟꯅꯔꯛꯅꯦꯕ
ꯑꯣ ꯃꯨꯡ ꯐꯣ ꯂꯩ ꯑꯗꯒꯤꯗꯤ ꯌꯨꯝꯗ ꯊꯣꯛꯛ
ꯑ ꯍ ꯌꯦ ꯇ ꯀ ꯐꯣꯇꯣ ꯊꯥ ꯍ ꯂꯅꯤ ꯂꯅ
ꯎꯝ
ꯊꯝꯃꯤꯟꯅꯔꯒ ꯁꯤꯗ ꯂꯩꯔꯅꯦꯕ ꯍꯣꯏ ꯍꯣꯇꯦꯜꯗꯨꯅ ꯂꯩꯕꯅꯤ ꯇꯕ ꯅꯨꯃꯤꯠꯇꯣ ꯍꯌꯦꯡꯁꯦ ꯑꯣ ꯑꯗꯨꯒ ꯍꯥꯡꯆꯤꯠꯁꯦ ꯄꯁꯦ ꯑꯃꯛ ꯀꯩꯅꯅ ꯁꯪꯕꯤꯗꯨꯦ ꯗꯤ ꯇꯧꯍꯟꯈꯤꯗꯕ
ꯑꯣ ꯍꯣ
ꯅꯡ ꯂꯩꯔꯝꯃꯨ
ꯑꯁꯤꯒꯤ
ꯃꯣꯏꯗꯤ ꯀꯥꯏꯗ ꯇꯧꯒꯦ ꯈꯪꯗꯦ
ꯐꯪꯗꯤ ꯃꯃꯤꯡꯗꯤ ꯄꯟꯅꯤꯡꯗꯔꯦ ꯃꯃꯤꯡ ꯄꯟꯕ ꯅꯨꯡꯉꯥꯏꯇ꯭ꯔꯦ ꯃꯣꯏ ꯗꯦꯔꯥꯗꯨꯟꯗ ꯇꯧꯖꯥꯂꯥ ꯅꯠꯇ꯭ꯔꯒꯅ
ꯑꯣ ꯇꯤ ꯑꯥ ꯗꯥ ꯇꯧꯖꯥꯠꯂꯥ ꯇ ꯑꯥ ꯒꯥ ꯑꯥꯏ ꯑꯃ
ꯕꯦꯔꯥꯅꯤꯗꯨꯗꯤ ꯇꯧꯗ ꯃꯥꯜꯂꯦꯕ ꯃꯥꯁꯦ
ꯑꯣ
ꯑꯗꯨꯗ ꯀꯩꯅꯣ ꯇꯧꯕꯤꯌꯣ ꯎꯗꯦ ꯍꯥꯏꯁꯨ ꯍꯥꯏ ꯀꯔꯝꯀꯟꯗ ꯇꯧꯕ ꯇꯜꯂꯦ ꯑꯣꯗꯤ ꯁꯦꯡꯅ ꯌꯥꯏꯗꯅ ꯅꯠꯇ꯭ꯔꯥ ꯂꯥꯛꯀꯅꯦꯕ ꯃꯃꯥ ꯃꯄꯥꯁꯨ ꯑꯗꯨꯒꯥ ꯆꯠꯃꯤꯟꯅꯅꯤꯕ ꯄꯨꯃꯅ ꯅꯥꯜꯂꯦ
ꯑꯆꯥ ꯑꯣ
ꯂꯩꯕ ꯅꯨꯡꯉꯥꯏꯕ꯭ꯔꯣ
ꯌꯨꯝ ꯂꯩꯕ ꯋꯥꯏꯗ ꯍꯧꯖꯤꯛ ꯀꯩ ꯇꯧꯗꯅꯤꯅꯀꯣ ꯊꯕꯛ ꯏꯪꯈꯥꯡ ꯑꯃ ꯆꯠꯊꯣꯛ
ꯅꯪ ꯊꯕꯛ ꯆꯠꯇꯔꯥꯕꯣ ꯅꯁ
ꯆꯠꯇ꯭ꯔꯦ ꯊꯕꯛ ꯏꯟꯈꯥꯡ ꯆꯠꯇ꯭ꯔꯦ ꯁꯤꯡꯌꯥꯟꯕ ꯆꯠꯇꯦꯗ ꯐꯥꯒꯤ ꯇꯧꯕꯅꯤ ꯀꯥꯏꯗꯩꯅꯣ ꯇꯥꯎ ꯐꯥꯒꯤ ꯇꯧꯅꯤ
ꯍꯣꯏ ꯎꯃ ꯀꯩꯅꯣ ꯍꯥꯏꯔꯤꯁꯤꯕꯣ ꯅꯪꯅ ꯑꯍꯥꯟꯕꯅꯤꯅꯦ ꯍꯥꯏꯔꯛꯄꯗꯨꯗ ꯑꯩꯁ ꯈꯟꯈ꯭ꯔꯕꯅꯤ ꯁꯤ ꯍꯧꯖꯤꯁꯤꯡ ꯌꯥꯝ ꯆꯠꯂꯦꯕꯥꯗꯣ ꯑꯆꯥꯥ ꯑꯗꯨꯗ ꯐꯥꯔꯦ ꯑꯩ ꯊꯣꯛꯂꯛꯅꯤ ꯑꯦ ꯑꯗꯨꯒ ꯊꯣꯛꯂꯛꯑꯒ ꯑꯗꯨꯝ ꯄꯨꯟꯂꯕꯤꯁꯦ
ꯅꯪ ꯅꯨꯃꯤꯠ ꯀꯌꯥꯅꯤ ꯂꯩꯔꯒ ꯊꯣꯛꯂꯇꯣꯏꯅꯣ
ꯗꯦꯠ ꯑꯥꯢꯇꯤꯟꯗ ꯊꯣꯛꯂꯛꯀꯅꯤ
ꯑꯆꯥ ꯆꯥ ꯅꯪ ꯊꯣꯛꯂꯛꯄꯗ ꯉꯥꯅꯨꯅ ꯉꯥꯏ ꯂꯩꯔꯝꯃꯒꯦ ꯂꯥꯛꯑꯣꯀꯣ ꯅꯪ ꯑꯗꯨ ꯃꯁ ꯈꯪꯅ ꯄꯨꯔꯒ ꯂꯥꯛꯑꯣ ꯍꯣ ꯍꯣ ꯍꯣ